ꯎꯝ
ꯑꯩꯒꯤꯗꯤ ꯆꯥꯡ ꯃꯈꯣꯠꯅ ꯌꯥꯝ ꯇꯥꯕ꯭ꯔꯣ ꯑꯩꯒꯤ ꯕꯦꯛꯒ꯭ꯔꯥꯎꯟ ꯃꯈꯣꯟꯗꯣ ꯌꯥꯝ ꯇꯥꯕ꯭ꯔꯕ
ꯍꯣꯏ ꯇꯥꯗꯤ ꯇꯥꯢ ꯑꯗꯨ ꯑꯣꯔꯁꯨꯄꯜꯖꯥꯅ ꯗꯤ ꯇꯥꯗꯦꯗ ꯌꯨꯝꯗꯂ ꯑꯗꯨꯗꯤ ꯃꯥ ꯇꯧꯒꯅꯤꯅ ꯅꯪ ꯑꯁꯤ ꯂꯥꯏꯕꯒ ꯅꯊꯟꯗ ꯂꯥꯏꯕ ꯭ꯕꯔꯥ
ꯍꯣꯏꯊꯟꯇꯅꯤ ꯆꯍꯤ ꯑꯍꯨꯝ ꯒ꯭ꯔꯦꯖꯨꯋꯌꯦꯁꯟ ꯂꯣꯏꯗꯤ ꯐꯥꯎ ꯏꯇꯣꯝꯇꯅꯤ ꯂꯩꯕ
ꯑꯣ ꯅꯨꯡꯉꯥꯏ ꯑꯃꯅꯦ ꯑꯗꯨꯅ
ꯎꯝ ꯆꯅꯤ ꯃꯇꯝꯅ ꯆꯥ ꯑꯗꯣ ꯅꯣꯏ ꯗꯤꯁ ꯏꯌꯥꯔꯗꯤꯁ ꯔ ꯑꯥ ꯗꯤꯁ ꯏꯌꯥꯔ ꯀꯩꯅꯣ ꯄꯥꯁ ꯑꯥꯎꯠꯀꯤ ꯂꯥꯛꯇꯦꯀꯣ ꯅꯣꯏ ꯏꯁ꯭ꯄꯣꯔꯠꯁ ꯅꯥꯕꯗꯣ
ꯎꯝ ꯃꯤ ꯈꯔꯗꯤ ꯂꯥꯛꯅꯦ ꯑꯩꯗꯣ ꯂꯥꯛꯇꯕ
ꯀꯩꯅꯣ ꯂꯥꯛꯑꯦ ꯕꯜ ꯂꯥꯛꯑꯦ ꯗꯤꯌꯨ ꯂꯥꯛꯄ꯭ꯔꯥ
ꯂꯥꯥꯛꯇꯦ ꯃꯥꯁꯨ
ꯑꯣꯏ ꯂꯥꯛꯒꯗꯤ ꯎꯈ꯭ꯔꯅꯤ ꯌꯥ ꯃꯥꯗꯣ ꯑꯗꯨꯝꯕ ꯇꯥꯝꯅ ꯂꯩꯇꯕ ꯍꯣꯏ ꯌꯨꯝꯗ ꯂꯩꯕ ꯑꯩꯗꯤ ꯂꯩꯌꯦ
ꯂꯥꯛꯄ ꯌꯥꯏꯅ ꯑꯣ ꯅꯦꯛꯁ ꯏꯌꯥꯔꯗꯤ ꯂꯥꯛꯁꯤꯔꯣ ꯑꯦ
ꯈꯪꯗꯦꯗ ꯁꯤꯗ ꯁꯤꯗ ꯂꯨꯔꯗꯤ ꯂꯥꯛꯄ ꯌꯥꯢꯌꯦ
ꯁꯤꯗ ꯂꯩꯔꯗꯤ ꯄꯨꯂꯞ ꯂꯥꯛꯁꯤꯅꯦ ꯄꯥꯁ ꯑꯥꯎꯠꯒꯤ
ꯎꯝ ꯂꯥꯛꯄꯥꯏ ꯂꯥꯛꯄ ꯌꯥꯏꯑꯦ ꯁꯤꯒ ꯂꯥꯏꯔꯒꯦ ꯎꯝ
ꯂꯥꯁ ꯏꯌꯥꯔ ꯗꯤꯁ ꯏꯌꯥꯔꯗꯣ ꯑꯩꯈꯣꯏꯕ ꯉꯝꯕꯅꯦꯕ ꯕꯣꯔꯗꯣ
ꯑꯣ
ꯑꯗꯨꯒꯤ ꯏ ꯆꯝ ꯑꯣꯅꯨꯡꯀ ꯆꯥꯃꯤꯟ ꯅ ꯆꯃꯤ ꯅꯥꯕꯗꯣ ꯑꯁ ꯋꯥ ꯈꯔ ꯊꯣꯛꯇꯅꯀꯣ
ꯀꯃꯥꯏꯅ
ꯊꯕꯗꯤ ꯊꯥꯛ ꯀꯗꯣ ꯑꯩ ꯋꯥꯔꯤ ꯐꯖꯅ ꯍꯥꯏꯕꯤꯒꯦ ꯍꯥꯏꯕꯗꯤ ꯍꯥꯏꯕ ꯅꯠꯇꯕꯀꯣ ꯋꯥꯔꯤꯗꯣ ꯂꯩꯅꯉꯣ
ꯎꯝ
ꯑ ꯌꯦꯟꯁꯥꯡ ꯊꯣꯡꯗꯣ ꯂꯥꯁ ꯑꯩ ꯊꯣꯡꯉꯤꯅ ꯑꯩꯈꯣꯏ ꯆꯥꯕꯗꯣ
ꯎꯝ
ꯕꯤ ꯁꯤꯌꯥꯁꯨ ꯊꯣꯡꯉꯤꯕ ꯊꯣꯡꯕꯗꯣ ꯖꯨꯅꯤꯌꯔ ꯖꯨꯅꯤꯌꯔꯅ ꯌꯥꯝꯃꯦꯃ ꯍꯟꯇꯛꯅꯀꯣ ꯖꯨꯅꯤꯌꯔ ꯍꯥꯏꯕꯕꯨ ꯂꯩꯔꯤꯅꯀꯣ ꯅꯨꯄꯤꯅ ꯌꯥꯝꯕ ꯅꯨꯄꯥ ꯄꯥꯛ ꯌꯥꯝꯕ ꯑꯗꯨꯒꯤ
ꯎꯝ
ꯊꯛꯄꯁꯤꯡꯗꯨ ꯆꯥꯛ ꯆꯥꯔꯝꯗꯥꯏꯗ ꯄꯨꯜꯂꯞ ꯊꯛꯂꯤ ꯐꯕ ꯄꯥꯇꯤ ꯄꯥꯇꯤ ꯊꯥꯄꯠ ꯆꯠ ꯇꯕꯣ ꯂꯁꯤꯌꯥꯗꯤ ꯂꯥꯁꯌꯥꯔꯗꯤ ꯃꯣꯏ ꯊꯥꯔꯁꯨ ꯄꯨꯂꯞ ꯊꯥꯛꯏꯅꯀꯣ ꯑꯗꯨ ꯑꯣꯏꯔꯗꯤ ꯋꯥꯗꯨ ꯌꯥꯝꯗꯕ ꯑꯗꯨ ꯗꯤꯁꯌꯔꯗꯤ ꯔꯥꯖꯨꯒ ꯕꯤꯅꯥꯏꯕꯨꯡꯗꯣ ꯕꯅꯤꯈꯛꯇꯪ ꯇꯣꯡꯉꯥꯟꯖꯔꯒ ꯊꯛꯄꯀꯣ ꯑꯗꯨꯗ ꯑꯦꯟꯁꯥꯡ ꯊꯣꯡꯏꯉꯥꯏ ꯃꯇꯝ ꯃꯇꯝꯅ ꯀꯔꯟꯗꯣ ꯍꯧꯔꯦꯕ ꯃꯣꯏꯗꯣ ꯂꯥꯛꯑꯒ
ꯎꯪ
ꯑꯩꯈꯣꯏꯗꯤ ꯃꯣꯏ ꯑꯇꯩꯗꯤ ꯊꯛꯇꯦꯕ
ꯑꯝ
ꯑꯗꯨꯗꯤ ꯍꯧꯔꯦ ꯍꯧꯕꯗꯨ ꯑꯩꯈꯣꯏ ꯆꯥꯛ ꯊꯣꯡꯕ ꯂꯣꯏꯕꯗꯣ ꯐꯥꯏꯚ ꯐꯥꯏꯚ ꯊꯥꯔꯇꯤꯔꯥ ꯁꯤꯛꯁ ꯈꯤꯇꯪ ꯃꯦꯝ ꯃꯝꯗꯤ ꯃꯝꯃꯦ ꯑꯗꯨ ꯃꯇꯝ ꯂꯣꯏꯔꯦꯕ ꯑꯗꯨꯗꯤ ꯕꯤꯌꯥꯗꯨꯅꯦ ꯀꯌꯥꯅꯣ ꯃꯃꯥꯟꯃꯤꯁꯤꯡ ꯁꯤꯃ ꯍꯅꯤꯡꯉꯥꯏ ꯊꯦꯡꯉꯤ ꯑꯩꯈꯣꯏ ꯆꯥꯗ ꯁꯇꯥꯗꯤ ꯆꯥꯕꯗꯣ ꯁꯟꯗꯦꯗ ꯀꯔꯤꯔ ꯑꯃ ꯂꯩꯔꯤꯅꯦ ꯐꯪꯁꯟꯀꯣ ꯀꯩꯅ ꯆꯥꯕ ꯆꯥꯗꯕꯤ ꯆꯠꯈ꯭ꯔꯦ ꯑꯗꯨꯒ ꯈꯔꯅ ꯆꯥꯔꯦ ꯑꯗꯨꯒ ꯑꯩꯈꯣꯏ ꯅꯨꯄꯥꯁꯤꯡꯁꯤ ꯀꯣꯟꯅ ꯆꯥꯈ꯭ꯔꯦꯕ ꯅꯨꯄꯤꯁꯤꯡ ꯆꯥꯍꯜꯂꯁꯦ ꯍꯥꯏꯅ ꯊꯦꯡꯕꯁꯤꯡꯗꯣ ꯑꯗ ꯑꯩꯈꯣꯏꯅ ꯏꯃꯥꯟꯕ ꯑꯃꯒ ꯑꯩꯒ ꯅꯨꯄꯤ ꯑꯅꯤ ꯊꯤꯜꯍꯧꯅꯦꯕ ꯃꯣꯏ ꯃꯐꯝ ꯂꯥꯞꯑꯦ ꯍꯥꯏꯅꯀꯣ ꯆꯦꯛꯀꯣꯟꯗ ꯍꯥꯏꯕꯅꯤꯅꯀꯣ
ꯎꯝ ꯂꯞꯄꯦꯍꯦ
ꯑꯗꯨꯒꯤ ꯊꯤꯟ ꯆꯠꯄ ꯑꯃ ꯃꯇꯝꯗ ꯑꯗꯨꯒꯤ ꯃꯇꯨꯡꯗ ꯍꯛꯆꯥꯡ ꯂꯣꯏꯔꯒ ꯊꯤꯟꯕꯗ ꯑꯩꯈꯣꯏ ꯑꯃꯨꯀ ꯂꯥꯛꯄꯗꯣ ꯀꯣꯜꯗꯨ ꯄꯨꯔꯥ ꯂꯥꯛꯈ꯭ꯔꯦꯕ ꯑꯩꯈꯣꯏꯗ ꯈꯠꯅ ꯈꯠꯅꯕꯒꯤꯈꯤꯕ ꯃꯣꯏꯗꯣ ꯑꯩꯈꯣꯏꯗꯤ ꯒ꯭ꯔꯤ ꯊꯧꯒꯦ ꯑꯁ ꯂꯥꯛꯑꯅꯤ ꯅꯤꯍꯥꯏ ꯑꯩꯈꯣꯏꯁꯨ ꯄꯥꯏꯈꯠꯇ꯭ꯔꯦꯕ ꯑꯗꯨꯗ ꯂꯝꯕꯤꯗ ꯏꯃꯥꯟꯅꯕꯒꯤ ꯕꯨꯂꯦꯠꯀꯤ ꯁꯤꯂꯤꯟꯖꯔ ꯄꯥ ꯑꯗꯨꯒꯒ ꯊꯣꯛꯈ꯭ꯔꯕ ꯑꯗꯨꯒꯤ ꯑꯩꯈꯣꯏꯗ ꯗꯤꯜꯂꯤ ꯈꯔ ꯑꯣꯏꯔꯔꯕ ꯃꯤ ꯈꯔ ꯂꯩꯍꯧꯕꯤꯅꯤ ꯈꯔ ꯈꯠꯅꯥ ꯃꯥꯜꯂꯦꯕ ꯀꯩꯅꯣ ꯕꯤꯅꯥꯏꯂꯣꯗ ꯔꯥꯖꯨ ꯄꯤꯅꯠꯔꯣꯡꯒ ꯀꯥꯖꯨ ꯃꯕꯥꯅꯤ ꯃꯥꯟꯅꯥꯔꯒ ꯂꯩꯩꯊꯤꯂꯣꯡꯒ ꯀꯩꯅꯣ ꯀꯩꯅꯣꯁꯤꯡꯗꯣ ꯑꯩꯈꯣꯏ ꯑꯩꯈꯣꯏ ꯌꯦꯡꯁꯤꯡꯗꯣ ꯑꯗꯨꯁꯤꯡꯅ ꯈꯔ ꯈꯠꯅ ꯃꯥꯜꯂꯦꯕ ꯑꯗꯨꯃꯥꯏꯅ ꯇꯧꯔꯤ ꯈꯣꯠꯂꯤ ꯒꯟꯍꯝ ꯃ ꯒꯤꯅꯦꯕ ꯒꯟ ꯐꯝꯕꯒꯤꯖꯦꯡꯅꯦꯕ ꯒꯟ ꯍꯥꯝꯕꯗꯤ ꯃꯣꯏꯅ ꯍꯥꯏꯕꯗ ꯈꯤꯇꯪ ꯍꯪꯊꯣꯛ ꯄꯤꯌꯣ ꯍꯥꯏꯕꯗꯣ ꯅꯥꯏꯂꯣꯡꯗ ꯍꯝꯕ ꯌꯥꯗꯦ ꯈꯣꯠꯂꯦ ꯑꯗꯨꯒꯤꯗꯣ ꯍꯧ ꯃꯥꯥꯂꯦꯕ ꯈ ꯈ ꯑꯈꯣꯏ ꯂꯥꯛꯎꯗꯤ ꯂꯩꯔꯝꯗ꯭ꯔꯦ ꯃꯣꯏꯗ ꯐꯣꯟꯒ ꯂꯣꯏ ꯊꯨꯒꯥꯏꯗꯅꯀꯣ ꯃꯥ ꯃꯥꯒꯤ ꯐꯣꯟ ꯊꯨꯒꯥꯏꯑꯕ ꯊꯨꯒꯥꯏꯕꯒꯤ ꯃꯔꯝꯗꯤ ꯃꯥꯗꯨ ꯗꯤꯚꯌꯥꯗꯨ ꯈꯤꯇꯪ ꯄꯥꯝꯅꯦ ꯗꯤꯕꯤꯌꯥꯗꯣ
ꯑꯣ
ꯑꯗꯨꯒꯤ ꯈꯣꯏ ꯏꯟꯁꯥꯡ ꯊꯣꯡꯔꯤꯉꯩꯗ ꯃꯥꯗꯣ ꯊꯦꯝꯃꯅꯦꯕ ꯊꯦꯝꯃꯅꯦꯕ ꯑꯗꯨ ꯄꯤꯗ ꯁꯥꯥꯎꯕꯤꯕ ꯑꯗꯨꯒꯤ ꯃꯥ ꯑꯗꯨꯒꯤ ꯄ꯭ꯔꯦꯁꯔꯗꯨꯅꯦ ꯀꯔꯤꯗꯅꯦ ꯂꯣꯏꯅ ꯌꯥꯎꯔꯝꯅꯦꯕ ꯇꯧꯔꯤꯗꯣ ꯍꯣꯏ ꯑꯌꯥ ꯃꯗꯤꯀꯣ ꯑꯗꯨ ꯅꯨꯃꯤꯠꯇꯣ ꯆꯥꯗ ꯊꯛꯑꯦ ꯍꯥꯏꯗꯤ ꯄꯨꯂꯞ ꯊꯛꯑꯣ ꯍꯥꯏꯕ ꯑꯗꯨꯅ ꯗꯨꯒꯤ ꯇꯣꯉꯥꯟ ꯊꯛꯑꯒ ꯑꯗꯨꯃꯥꯏ ꯂꯥꯛꯄꯗꯤ ꯑꯩꯒꯤꯔꯦꯟꯗꯅꯦꯕ ꯇꯧꯕꯗꯣ
ꯑ ꯕꯣꯟ ꯈꯣꯏꯗꯤ ꯆꯥꯒ ꯍꯂꯛ ꯈ꯭ꯔꯕꯣ ꯍꯜꯂꯛ ꯆꯥꯛ ꯆꯥꯕ꯭ꯔꯥ ꯃꯣꯏꯗꯤ
ꯆꯥꯏ ꯕꯣꯟꯗ ꯆꯥꯏ ꯆꯥꯔꯒ ꯃꯌꯥꯝꯗ ꯂꯥꯕ ꯀꯤ ꯃꯆꯨ ꯂꯨꯄꯩ ꯇꯨꯝꯕ ꯌꯥꯗꯕꯒꯤ ꯎꯄꯨꯏꯂꯣ ꯈꯣꯏꯗ ꯇꯨꯝꯕꯗꯕꯅꯦꯕ ꯎꯄꯨꯏꯂꯣꯁꯨ ꯌꯥꯎꯋꯦꯕ ꯑꯁ ꯑꯗꯨ ꯅꯨꯃꯤꯠꯇꯣ ꯑꯥꯔꯂꯤ ꯃꯣꯔꯅꯤꯡꯗ ꯈꯥꯡ ꯊꯤꯟꯕ ꯆꯠꯄꯅꯦꯕ ꯂꯥꯁ ꯃꯗ ꯀꯨꯝꯃꯅꯤ ꯄ꯭ꯔꯥꯏꯖꯇꯣ ꯃꯣꯏꯒꯤ ꯊꯣꯡꯒꯥꯟꯅ ꯈꯥꯡꯉ ꯀꯥꯏꯕ ꯋꯥ ꯅꯤꯗ ꯄꯨꯊꯕꯗ ꯒꯔꯤ ꯃꯆꯥꯗ ꯈꯤꯇꯪꯅꯦꯕ ꯌꯥꯝ ꯀꯟꯗꯕꯅꯦꯕ ꯇꯪꯈꯥꯏ ꯑꯣꯏꯔ ꯑꯥꯏꯕꯗꯤ ꯑꯁ ꯑꯩ ꯏꯃꯥꯟꯕ ꯀꯩꯅꯣ ꯇꯣ ꯕꯣꯡꯇꯥꯡꯉꯏꯗꯣ
ꯑꯥ
ꯎꯋꯥ
ꯎꯝ ꯃ ꯃꯣꯏ ꯃꯁꯥ ꯎꯔꯗꯤ ꯈꯪꯒꯅꯤ ꯑꯩ
ꯑ ꯕꯣ ꯀꯩꯅꯣ ꯕꯤꯆꯝꯗꯥꯏ ꯑꯩꯈꯣꯏ ꯑꯍꯨꯝꯅꯦꯕ ꯑꯁ ꯂꯣꯏꯔꯦ ꯐꯣꯔ ꯗꯦꯖꯅꯤ ꯑꯗꯨ ꯈꯥꯡ ꯁꯤꯡꯅꯕ ꯄꯩꯁꯥ ꯅꯤ ꯅꯤ ꯑꯁ ꯏꯀꯥꯏ
ꯑ ꯀꯩꯌꯥꯒꯨꯝꯕ ꯂꯧꯕ꯭ꯔꯥ ꯑꯗꯨꯒꯤꯍꯦ
ꯃꯣꯏꯅ ꯈꯤꯇꯪ ꯇꯥꯕꯤꯌꯣ ꯍꯥꯏꯁꯨ ꯌꯥꯗꯕꯀꯣ ꯊ꯭ꯔꯤ ꯊꯥꯎꯖꯟ ꯄꯤꯌꯣ ꯍꯥꯏ ꯑꯗꯨꯒ ꯑꯆꯦꯟ ꯑꯅꯤ ꯊ꯭ꯔꯤ ꯊꯥꯎꯖꯟ ꯇꯨ ꯍꯟꯗ꯭ꯔꯦꯠꯅꯤ ꯍꯥꯏꯔꯒ ꯑꯗꯣ ꯀꯥꯡ ꯀꯥꯏ ꯍꯥꯏꯕꯗꯣ ꯑꯩꯉꯣꯟꯗ ꯏꯔꯦꯅꯦ ꯂꯩꯔꯤꯅꯦ ꯑꯗꯨꯗꯣ ꯑꯩꯈꯣꯏ ꯔꯤꯌꯨꯅꯤꯌꯟ ꯅꯠꯇꯕ ꯑꯦꯛꯖꯥꯝ ꯂꯣꯏꯔꯦ ꯄꯨꯂꯞ ꯆꯁꯤ ꯍꯥꯏꯅꯦꯕ ꯁꯧꯔꯨꯔꯀꯣ
ꯎꯝ
ꯅꯤ ꯁꯥꯕꯅꯤ ꯈꯥꯡ ꯂꯣ ꯗꯣꯁꯥ ꯗꯣꯁꯥ ꯉꯥꯛꯇꯪꯅꯤ ꯀꯥꯏ ꯏꯁꯄꯣ
ꯑꯃꯃꯨꯛ ꯆꯥꯅ ꯅꯦꯛꯁ ꯗꯦ ꯀꯣꯏ ꯂꯥꯛꯗꯕꯩꯅꯦꯗꯣ ꯀꯣꯏ ꯂꯥꯏꯔꯤꯁ ꯃꯥ ꯊꯣꯛꯑꯣ
ꯃꯤꯗꯣ ꯌꯦꯟ ꯂꯧꯕ ꯆꯠꯄꯁꯨ ꯑꯩ ꯑꯣꯏꯅ ꯆꯠꯂꯦ ꯒꯦꯝꯕ꯭ꯔꯦꯖꯇ
ꯎꯝ ꯉꯥꯅꯨ ꯑꯃꯨꯛ ꯆꯥꯕ꯭ꯔꯣ
ꯎꯝ ꯌꯦꯅꯦ ꯉꯥꯅꯨ ꯆꯥꯗꯦ ꯉꯅꯨꯆꯥ ꯌꯥꯗ꯭ꯔꯕꯗꯤ ꯄꯩꯁꯥꯁꯨ ꯌꯥꯗꯕꯀꯣ ꯅꯨꯄꯤꯁꯤꯡꯗꯣ ꯌꯥꯝ ꯂꯧ ꯎꯗ꯭ꯔꯕ ꯄ꯭ꯔꯥꯏꯖꯇꯣ
ꯑ ꯅꯥꯟꯈꯣꯏ ꯆꯥꯕꯗꯨꯗꯤ ꯑꯩꯈꯣꯏꯅ ꯑꯦꯛꯁꯇ꯭ꯔꯥ ꯈꯔ ꯈꯔ ꯎꯝ ꯂꯧꯊꯣꯛꯄ꯭ꯔꯥ ꯑ ꯑꯗꯨꯏꯁꯤꯅꯦꯀꯣ
ꯎꯝ ꯍ ꯂꯥꯁ ꯏꯌꯥꯔꯗꯒꯤꯅꯦ ꯇꯧꯕꯕꯨꯗꯤ ꯗꯤꯁ ꯏꯌꯥꯔ ꯐꯥꯎꯅꯤ
ꯎꯝ ꯂꯥꯁ ꯏꯌꯥꯔꯒꯤꯗꯤ ꯑꯁꯦ ꯌꯥꯝ ꯍꯥꯎꯋꯦꯅ ꯌꯥꯝ ꯆꯥꯈ꯭ꯔꯝꯅ ꯑꯗꯨꯅ ꯃꯗꯤ
ꯏꯟꯁꯥꯡ ꯀꯣꯟꯅꯥꯗꯕꯗ
ꯀꯣꯟꯅꯥꯗꯕ꯭ꯔꯣ ꯑꯩꯗꯤ ꯀꯥꯎꯈ꯭ꯔꯦ
ꯈꯪꯗꯦ ꯀꯣꯟꯅꯗꯦ ꯍꯥꯏ ꯑꯦ ꯀꯣꯟꯅꯥꯗꯦ ꯍꯥꯏꯔꯗꯤ ꯑꯇꯩ ꯆꯥꯗꯕ ꯃꯥꯜꯂꯦ
ꯃꯣꯏꯗ ꯊꯥꯛꯄꯒꯤ ꯑꯣꯏꯔꯝꯅꯤ ꯊꯥꯛꯄꯒꯤ ꯒꯟ ꯇꯥꯗꯕꯤꯗ ꯑꯩꯈꯣꯏ ꯆꯥꯛ ꯆꯥꯕ ꯃꯇꯝ ꯇꯥꯟꯗꯃꯣꯏ ꯀꯩꯅꯣ ꯋꯥꯡ ꯉꯥꯡꯉꯒ ꯆꯥꯛ ꯆꯥꯗꯦꯅ
ꯎꯝ ꯎꯝ ꯈꯪꯗꯦ ꯐꯥꯔꯁ ꯃꯤꯇꯤꯡꯗ ꯑꯣꯏꯅꯤ ꯌꯦꯡꯉꯣ ꯑꯗꯨ ꯃꯇꯝꯗꯣ ꯌꯥ ꯈ꯭ꯋꯥꯏ ꯅꯨꯡꯉꯥꯏꯕ ꯍꯥꯏꯕꯨ ꯑꯩꯈꯣꯏꯅ ꯍꯦꯛ ꯀꯣꯂꯦꯖ ꯀꯥꯕꯗꯒꯤ ꯂꯣꯏꯕ ꯐꯥꯎ ꯑꯩꯈꯣꯏꯅ ꯗꯣꯃꯤꯅꯦꯠ ꯇꯧꯕꯗꯣ ꯑꯗꯨꯃꯛ ꯉꯥꯏꯔꯤ ꯍꯔꯥꯎꯏ ꯇ꯭ꯔꯣ ꯃꯣꯏ ꯇ꯭ꯔꯣꯐꯤꯗꯣ ꯐꯨꯠꯕꯣꯜꯒꯤꯗꯣ ꯑꯦꯕ꯭ꯔꯤ ꯏꯌꯥꯔ ꯑꯗꯨ ꯑꯣꯏꯅ ꯑꯗꯨꯝ ꯄꯤꯅꯀꯣ ꯁꯤꯟꯗꯕꯤꯗ ꯑꯗꯨ ꯅꯤꯕꯒꯤꯁꯨ ꯑꯩꯈꯣꯏꯅ ꯀꯩꯅꯣ ꯊꯤꯌ ꯊꯤꯌꯑꯣꯐꯤꯂꯦꯁꯈꯣꯏꯗꯣ ꯑꯩꯈꯣꯏꯅ ꯈꯕꯅꯦꯕ
ꯎꯝ ꯅꯣꯏꯅ ꯅꯤꯕ ꯍꯥꯏꯗꯤ
ꯂꯥꯁ ꯏꯌꯥꯔꯁꯨ ꯅꯣꯏꯒꯤ ꯃꯇꯝꯁꯨ ꯑꯩꯈꯣꯏꯅ ꯂꯧꯕꯤꯅꯀꯣ ꯐꯨꯠꯕꯣꯜꯒꯤꯗꯣ ꯇ꯭ꯔꯣꯐꯤꯗꯣ ꯑꯗꯨꯗ ꯑꯃꯨꯛꯀꯛꯄꯤꯔꯛꯑꯣ ꯗꯤꯁ ꯌꯥꯔꯒꯤ ꯇ꯭ꯔꯣꯐꯤ ꯑꯗꯨ ꯁꯥꯗꯧꯅꯤ ꯍꯥꯏꯕꯅꯦꯕ ꯑꯗꯨꯒꯤ ꯑꯩꯈꯣꯏꯅ ꯄꯤꯅꯤꯡꯅꯕ ꯑꯗꯨꯒꯤ ꯅꯝꯐꯨꯗ ꯑꯃꯨꯛ ꯄꯤꯕꯤꯈ꯭ꯔꯦꯕ ꯍꯥꯏꯗꯤ ꯄꯩꯁꯥ ꯂꯩꯇꯦ ꯍꯥꯏ ꯇ꯭ꯔꯣꯐꯤ ꯂꯩꯅꯕ ꯑꯩꯈꯣꯏꯅꯗꯤ ꯖꯁ ꯂꯩꯅ ꯀꯩꯅꯣ ꯃꯦꯃꯣꯔꯤꯒꯤ ꯑꯣꯐꯤꯁꯅ ꯊꯝꯅꯤꯡꯕ ꯍꯈꯣꯏꯅꯗꯤꯀꯣ
ꯑꯣ
ꯑꯗꯨꯒꯤ ꯌꯥꯗꯕ ꯑꯗꯨ ꯍꯟꯗꯛꯇꯤ ꯑꯩꯅ ꯊꯨꯗꯦꯛ ꯊꯨꯒꯥꯏꯕꯤꯕꯅꯤ
ꯍꯥꯥ
ꯅꯣꯏꯅ ꯂꯥ
ꯑꯩꯁ ꯌꯥꯗꯦ ꯀꯥꯏꯗꯤ ꯑꯩ ꯊꯨꯒꯥꯏꯕꯤꯅꯤ ꯃꯊꯪꯗꯤ ꯅꯤꯔꯁꯨ ꯄꯤꯔꯔꯣꯏ ꯑꯦ ꯑꯩꯗꯤ ꯌꯥꯗꯦ ꯀꯥꯏꯒꯤ ꯑꯦꯕ꯭ꯔꯤ ꯏꯌꯥꯔ ꯑꯗꯨ ꯁꯤꯖꯤꯅꯔꯗꯤ
ꯋꯥꯜꯀꯞꯒꯨꯝꯅ ꯑꯗꯨꯝ ꯑꯗꯨꯒꯤ ꯀꯥꯞꯇ ꯑꯗꯨꯝ ꯄꯥꯏꯕꯅꯤꯅ
ꯀꯥꯏ ꯋꯥꯀꯞꯀꯤ ꯌꯨꯝꯒꯥꯏꯅ ꯃꯦꯃꯣꯔꯤꯁꯨ ꯂꯩꯔꯔꯣꯏ ꯑꯗꯨꯒꯤ ꯃꯔꯝꯅꯁꯨ ꯊꯤꯑꯣꯗꯣ ꯋꯥꯗꯣ ꯐꯖꯅ ꯉꯥꯡꯅ ꯐꯥꯕ
ꯑꯗꯨꯒꯤ ꯑꯗꯨꯒꯤ ꯇ꯭ꯔꯣꯐꯤꯗꯣ ꯑꯩꯉꯣꯟꯗ ꯑꯗꯨꯝ ꯆꯍꯤ ꯑꯃꯒꯨꯝꯕ ꯊꯝꯕꯅꯦ
ꯎꯝ ꯃꯣꯏꯁꯨ ꯄꯩꯁꯥꯗꯨ ꯆꯨꯝꯅꯤ ꯆꯨꯝꯃꯀꯣ ꯑꯗꯨ ꯑꯣꯏꯔꯁꯨ ꯁꯨ ꯈꯤꯇꯪ ꯑꯣꯏꯗꯤ ꯆꯦꯟꯖꯦꯁꯁꯨ ꯄꯔꯛꯄ ꯌꯥꯏꯅ ꯌꯨꯅꯤꯌꯟꯁꯨ ꯌꯥꯝ ꯁꯣꯜꯂꯦꯗ ꯌꯦꯡꯉꯩꯒꯤ ꯒ꯭ꯔꯨꯞ ꯑꯇꯣꯞꯄ ꯒꯨꯝꯕ ꯊꯣꯛꯄꯅꯨ ꯍꯥꯏꯕ ꯅꯠꯇ꯭ꯔꯣ ꯑꯗꯨꯗ ꯃꯣꯏꯁꯨ ꯐꯣꯟ ꯑꯃ ꯇꯧꯈ꯭ꯔꯦ ꯆꯨꯝꯗꯔꯣ ꯑ
ꯑꯁꯂꯤ ꯂꯤꯌꯥꯡꯃꯩ ꯑꯩꯈꯣꯏ ꯑꯗꯨ ꯑꯗꯨꯝ ꯃꯥꯏꯅ ꯇ ꯑꯅꯦꯗ
ꯑꯩꯈꯣꯏ ꯑꯩꯈꯣꯏ ꯐꯟꯗꯒꯤꯅꯗꯒꯤ ꯃꯣꯏꯅ ꯍꯦꯟꯈ꯭ꯔꯦꯕ ꯐꯟ ꯍꯥꯏꯕꯗꯤ ꯑꯩꯈꯣꯏ ꯀꯩꯅꯣ ꯑꯥꯔꯠꯁ ꯈꯛꯇꯪꯒꯤ ꯖꯦꯗꯤ ꯑꯦꯁ ꯌꯨꯒꯤ ꯐꯟꯗꯤꯡꯒꯤꯗꯤ ꯃꯣꯏꯒꯤ ꯑ ꯇꯣꯉꯥꯟꯕꯅꯦ ꯑꯗꯨꯅ ꯍꯦꯟꯈ꯭ꯔꯦꯕ ꯐꯟꯗꯣ
ꯑꯥ ꯅꯍꯥꯟ ꯍꯈꯣꯏ ꯎꯝ ꯎꯝ ꯍꯥꯏꯌꯣ ꯀꯅꯥ ꯀꯅꯥ ꯄꯨꯕ꯭ꯔꯥ ꯀꯥꯎꯈꯔ꯭ꯦ ꯑꯩꯗꯤ
ꯄꯩꯁꯥꯗꯤ ꯈꯤꯇꯪ ꯅꯠꯇꯦꯗ ꯖꯨꯅꯤꯌꯥꯔꯁꯤꯡꯒꯤꯁꯨ ꯈꯤꯇꯪ ꯂꯩꯅ ꯈꯤꯇꯪ ꯑꯣꯏꯔꯁꯨ ꯕꯤꯂꯦꯟꯁꯦ ꯔꯤꯃꯦꯦꯟꯅꯤꯡ ꯂꯩꯍꯧꯗꯤ ꯐꯥꯕ ꯑꯗꯨ ꯅꯠꯇꯦ ꯄꯨꯁꯤꯡ ꯂꯣꯏ ꯆꯥꯊꯣꯛꯑꯒ ꯑꯃꯨꯛꯀ ꯅꯅꯤꯌꯨꯂꯤ ꯊꯝꯗꯦ ꯍꯥꯏ
ꯂꯤꯁꯤꯡ ꯑꯍꯨꯝꯒꯨꯝꯕꯗꯤ ꯊꯝꯕꯅꯦꯗ ꯍꯣꯏ
ꯑꯗꯨꯗꯤ ꯃꯣꯏꯅ ꯍꯥꯏꯔꯗꯤ ꯊꯝꯅꯤ ꯍꯥꯏ ꯑꯗꯨ ꯑꯣꯏꯔꯁꯨ ꯕꯦꯂꯦꯟꯁꯦ ꯈꯤꯇꯪ ꯌꯥꯝ ꯀꯩ ꯍꯥꯏꯁꯤꯔꯦ ꯃꯣꯏ ꯄꯤꯛꯅꯤꯛ ꯑꯃ ꯆꯠꯄꯁꯨ ꯈꯤꯇꯪ ꯑꯣꯏꯅ ꯆꯠꯇ꯭ꯔꯁꯨ ꯌꯥꯏ ꯍꯥꯏꯕꯅꯤꯗ ꯐꯟ ꯐꯟꯒꯤ ꯄꯩꯁꯥꯗꯣ ꯊꯣꯛꯂ ꯆꯠꯇ꯭ꯔꯁꯨ ꯑꯩꯅ ꯍꯥꯏꯌꯦ ꯍꯥꯏꯔꯗꯤ
ꯑꯩꯈꯣꯏꯒꯤꯗꯣ ꯄꯩꯁꯥ ꯌꯥꯝꯗꯕꯅꯦ ꯅꯍꯥꯟ ꯑꯈꯣꯏ ꯇꯣꯔꯅꯥꯃꯦꯟ ꯃꯥ ꯂꯩ ꯑ ꯄꯨꯊꯣꯛꯑꯦꯅ ꯑꯗꯨꯗꯁꯨ ꯅꯨꯃꯤꯠ ꯑꯃꯒꯤ ꯇꯥꯎꯕꯗꯣ ꯅꯨꯃꯤꯠ ꯑꯅꯤ ꯇꯧꯕꯒꯤ ꯗꯤꯐꯤꯁꯤꯠ ꯈꯔ ꯆꯠꯈ꯭ꯔꯦ ꯄꯣꯐꯦꯗꯗꯤ ꯂꯩ ꯂꯩ ꯑꯗꯨ ꯑꯣꯏꯔꯁꯨ ꯑꯩꯈꯣꯏꯅ ꯀꯔꯤ ꯍꯥꯏꯁꯤꯔꯥ ꯑꯩꯈꯣꯏꯅ ꯂꯥꯛꯀꯅꯤ ꯍꯥꯏꯕꯗꯣ ꯂꯥꯛꯇꯦꯕ ꯑꯗꯨꯒꯤ
ꯀꯔꯤ ꯇꯣꯅꯥꯃꯦꯟꯅꯣ
ꯁꯚꯦꯟ ꯃꯦꯟ ꯇꯣꯅꯥꯃꯦꯟ
ꯋꯥꯟ ꯗꯦꯒꯤꯗꯣ ꯋꯥꯟ
ꯄꯟꯗꯦꯒꯤ ꯍꯥꯏꯔꯒ ꯇꯨꯗꯦ ꯁꯅꯥꯏꯕ ꯎꯝ
ꯑꯦ ꯑꯩꯈꯣꯏ ꯂꯥꯛꯇꯦ ꯑꯗꯨꯗꯤ ꯑꯩꯈꯣꯏꯁꯤꯗ ꯅꯪ ꯀꯥꯕ ꯃꯇꯝꯅꯤ ꯑꯗꯨꯅ ꯌꯦꯡꯕꯗꯤ ꯂꯥꯛꯏ
ꯑ ꯑꯗꯨꯒꯤꯅꯦ